ꯑꯣ ꯏꯕꯦꯝꯃꯥ ꯂꯩꯁꯥꯕꯤ ꯃꯁꯛ ꯃꯁꯛ ꯐꯖꯕꯤ ꯌꯨꯝ ꯆꯠꯄ ꯐꯪꯗ꯭ꯔꯦ ꯍꯥꯏꯕ ꯕ꯭ꯔꯨ
ꯐꯪꯗ꯭ꯔꯦ ꯑꯁ ꯂꯣꯏꯔꯦ ꯉꯁꯤ ꯉꯁꯤ ꯁꯤꯒꯤ ꯗꯥꯎ ꯁꯤꯗꯤ
ꯃꯤ ꯌꯨꯝ ꯆꯠꯅꯤꯡꯃꯟ ꯕꯩ ꯑꯣꯏꯔꯥꯝꯒꯅꯤ ꯅꯪ
ꯑꯠꯇꯇꯩꯗ ꯑꯁꯤ ꯀꯩꯅꯣ ꯗ꯭ꯔꯥꯏꯚꯔꯗꯣ ꯈꯔ ꯑ ꯌꯨꯁꯨ ꯊꯛꯑꯦ ꯑꯗꯨ ꯀꯔꯤ ꯀꯔꯤꯅꯣ ꯑꯗꯨ ꯇꯧꯕꯩꯅꯤꯕꯥ
ꯌꯨ ꯊꯥꯛꯄ꯭ꯔꯥ
ꯌꯨ ꯊꯛꯑꯦ ꯑꯗꯣ ꯎ ꯑꯁꯤ ꯑꯩꯈꯣꯏ ꯉꯥꯏꯕꯗꯣ ꯑꯥ ꯏꯁꯀꯣꯠꯀ ꯉꯥꯏ ꯑꯗꯨ ꯉꯥꯏꯕꯗꯣ ꯑꯗꯨ ꯃꯇꯝꯗ ꯃꯥꯗꯣ ꯂꯥꯛꯑꯒ ꯌꯨ ꯊꯥꯛꯑꯦꯕ ꯑꯗꯨꯒ
ꯀꯥꯏ ꯄꯂ ꯏꯁ꯭ꯀꯣꯔꯠ ꯏꯁ꯭ꯀꯣꯔꯠ ꯆꯠ ꯇꯝꯕꯔꯣ
ꯉꯁꯤ ꯆꯠꯇꯦ ꯄꯤꯗꯦ ꯍꯥꯏ
ꯑꯣ ꯑꯩꯗꯤ ꯅꯣꯏ ꯄꯥꯟ ꯆꯥꯕ ꯃꯤꯁꯤꯡꯕꯨ ꯀꯤꯕꯩꯔ ꯈꯜꯂꯨꯔꯦꯅꯦ
ꯅꯠꯇꯦ ꯑꯗꯨꯒ ꯑꯁꯤ ꯅꯣꯅꯦꯗ ꯑꯩ ꯂꯥꯛꯄꯗꯤꯀꯣ ꯑꯗꯣ ꯃꯣꯏꯗꯤ ꯂꯥꯛꯑꯦ ꯑꯗꯨꯕꯨ ꯉꯁꯤ ꯏꯝꯐꯥꯜꯗꯒꯤ ꯆꯠꯄꯗꯣ ꯌꯥꯗꯕ ꯄꯤꯔꯣꯏ ꯍꯥꯏꯌꯦ
ꯑꯣ ꯂꯣꯅꯦꯗꯒꯤ ꯂꯥꯛꯄꯗꯨꯗꯤ ꯀꯩꯅꯣ ꯄꯤꯕ ꯑꯗꯨꯗꯤ ꯏꯝꯐꯥꯜꯗꯩꯩ ꯆꯠꯄꯗꯤ ꯄꯤꯗꯕ
ꯎꯝ ꯑꯗꯨꯀꯣ ꯈꯪꯗꯦ ꯀꯩꯅꯣ ꯑꯇꯣꯞꯄꯁꯤꯡꯗꯤ ꯀꯩꯅꯣ ꯂꯝꯕꯤ ꯑꯇꯣꯞꯄꯗ ꯇꯣꯉꯥꯟꯅ ꯆꯠꯈ꯭ꯔꯦ ꯑꯗꯨꯕꯨ ꯑꯩꯈꯣꯏꯒꯤ ꯗ꯭ꯔꯥꯏꯕꯔꯗꯣ ꯃꯗꯣ ꯌꯨꯊꯛꯑꯒ ꯀꯔꯤ ꯀꯔꯤꯅꯣ ꯑꯗꯨꯝ ꯋꯥꯗꯣ ꯈꯔ ꯊꯣꯛꯄꯒꯤ ꯈꯔ ꯉꯥꯏꯕꯏꯗꯣ ꯂꯣꯏꯗ ꯆꯠꯆꯈ꯭ꯔꯦꯕ ꯑꯗꯨꯒꯤ
ꯀꯔꯤ ꯀꯩꯒꯤꯅꯣ ꯊꯥꯖꯟꯅꯦ ꯃꯥꯗꯤ ꯌꯨꯝ ꯌꯧ ꯌꯨꯝ ꯌꯧꯗꯧꯔꯦꯌꯦ
ꯀꯩꯅꯣꯗꯨꯔꯣ
ꯍ ꯍꯣꯏ ꯌꯨꯝ ꯌꯧꯗꯨꯔꯦ ꯀ ꯀꯩ ꯂꯝꯕꯤ ꯆꯠꯂꯤꯅꯣ ꯍꯪꯒꯦ
ꯑꯣ ꯑꯁ ꯀꯤꯗ ꯃꯥꯒꯤ ꯏꯁꯇꯜꯗꯣ ꯑ ꯑꯩꯈꯣꯏꯅꯤ ꯆꯠꯂꯔꯣꯏ ꯀꯨꯝꯃꯒꯦ ꯍꯥꯏꯔꯒꯀꯣ ꯃꯗꯨ ꯒꯔꯤꯗꯨ ꯑ ꯈꯥ ꯈꯪꯗꯕꯤꯗ ꯑꯥꯗ ꯑꯩꯈꯣꯏꯅꯤꯅ ꯆꯠꯂꯣꯏ ꯆꯠꯂꯣꯏ ꯍꯥꯏꯕꯒꯤ ꯃꯊꯟꯅ ꯆꯤꯛꯈꯤꯕꯅꯦ
ꯑꯁ ꯑꯗꯨꯗꯤ ꯁꯉꯥꯏꯊꯦꯜꯗꯒꯤ ꯑꯃꯨꯛ ꯂꯥꯏꯟꯗ ꯍꯥꯏꯒꯠꯂꯦ ꯑꯃꯨꯛ
ꯎꯝ ꯀꯩꯅꯣ ꯑꯁꯤ ꯁꯉꯥꯏꯊꯦꯜ ꯑꯗꯨꯒꯤ ꯃꯅꯤꯡꯗꯅꯦ ꯑꯩꯈꯣꯏꯅ ꯆꯠꯄꯗꯣ
ꯑꯥ
ꯁꯉꯥꯏꯊꯦꯜꯒꯤ ꯂꯝꯕꯤꯗ ꯅꯠꯇꯦꯕ
ꯑꯣ ꯁꯉꯥꯏꯊꯦꯜ ꯃꯅꯤꯡ ꯈꯪꯗꯦꯗ ꯂꯝꯕꯤ
ꯃꯅꯤꯡ ꯍꯥꯏ ꯑꯩꯁꯨ ꯈꯪꯗꯦ ꯂꯝꯕꯤꯗꯣ
ꯑꯗꯨꯗꯒꯤ ꯑꯃꯨꯛ ꯑꯗꯨꯗꯤ ꯀꯔꯤ ꯀꯃꯥꯏꯅ
ꯈꯣꯡꯅ ꯂꯥꯛꯑꯦ ꯈꯣꯡꯅ ꯂꯥꯛꯑꯒ ꯃꯣꯏ ꯑꯗꯣ ꯑꯣꯇꯣ ꯄꯔꯀꯤꯡ ꯑꯃ ꯂꯩꯑꯦ ꯑꯗꯨꯗ ꯌꯧꯔꯒ ꯑꯣꯇꯣꯗꯒꯤ ꯑꯃ ꯊꯣꯛꯄ
ꯁꯉꯥꯏꯊꯦꯜ ꯕꯥꯖꯔꯗꯩꯩ ꯅꯠꯇꯕ
ꯁꯉꯥꯏꯊꯦꯜ ꯕꯖꯥꯔ ꯍꯥꯏꯔꯣ ꯈꯪꯗꯦ ꯑꯣꯇꯣ ꯄꯥꯔꯀꯤꯡ ꯑꯃ ꯂꯩꯌꯦ
ꯀꯩ ꯑꯣꯇꯣ ꯇꯣ ꯀꯩ ꯑꯣꯇꯣ ꯇꯣ ꯃꯃꯤꯡ ꯇꯣ ꯑꯣꯇꯣ ꯊꯥꯕ ꯃꯃꯤꯡꯗꯣ ꯀꯩ ꯊꯥꯒꯦ
ꯕꯖꯥꯔ ꯕꯖꯥꯔ ꯌꯧꯗꯣꯏꯔꯥ ꯍꯥꯏꯔꯒ ꯍꯣꯏ ꯑ ꯂꯥꯛꯑꯣ ꯍꯥꯏꯔꯑꯣ ꯑꯗꯨꯝ ꯐꯥꯎꯔꯛꯖꯕꯅꯦ
ꯑꯣ ꯅꯣꯏꯁꯤ ꯎꯄꯥꯛ ꯊꯣꯡꯈ ꯀꯨꯝꯗꯕ ꯅꯠꯇ꯭ꯔꯃꯣ
ꯑꯗꯨ ꯕꯖꯥꯔ ꯐꯥꯎ ꯌꯧꯋꯦ ꯑꯗꯨꯒ ꯕꯖꯥꯔꯗꯒꯤ ꯑꯃꯨꯛꯀ ꯑꯣꯇꯣ ꯂꯧꯔꯒ ꯂꯥꯛꯄꯅꯦ
ꯑꯣ ꯏꯕꯥꯅꯤꯁꯦ ꯀꯩꯁꯨ ꯅꯠꯇꯕꯗ ꯄꯩꯁꯥ ꯈꯔ ꯇꯧꯕꯅꯤꯅꯦ ꯑꯣꯇꯣ ꯑꯣꯇꯣ ꯑꯃꯨ ꯆꯠꯂꯨꯕ
ꯑꯦꯛꯁꯄꯤꯔꯤꯌꯦꯟꯁꯒꯤ ꯆꯠꯄꯅꯤꯗ
ꯑꯦꯁꯄꯤꯔꯦꯟ ꯀꯥꯏꯅ ꯑꯣꯇꯣ ꯕꯔꯥꯗꯣ ꯍꯣꯔꯦꯟ ꯌꯦꯟ ꯃꯔꯤꯟ ꯑꯃꯨꯛ ꯆꯥꯔꯝꯕꯗꯤ ꯀꯌꯥꯝ ꯅꯨꯡꯉꯥꯏꯅꯤ ꯅꯨꯉꯥꯏꯔꯣꯏꯗ꯭ꯔꯥ
ꯃꯣꯏꯒꯤꯗꯣ ꯀꯩꯅꯣ ꯑ ꯌꯥꯝꯗꯤ ꯍꯥꯏꯌꯦ ꯑꯩꯇꯤ ꯔꯨꯄꯤꯁ ꯈꯛꯇꯅꯤ ꯍꯥꯏꯌꯦ ꯃꯤ ꯑꯅꯤ
ꯃꯤ ꯃꯤ ꯑꯅꯤ ꯑꯩꯇꯤ ꯄꯤꯕ꯭ꯔꯥ
ꯎꯝ ꯌꯦꯟ ꯌꯦꯟꯗꯤ ꯌꯥꯝꯃꯤꯀꯣ ꯆꯥꯕ ꯉꯝꯃꯣꯏ
ꯌꯦꯟ ꯃꯔꯤꯟ ꯆꯥꯔꯗꯤ ꯆꯥꯕ ꯉꯝꯃꯔꯣꯏꯅꯦ
ꯉꯝꯃꯣꯏ ꯁꯦꯝꯃꯁꯨꯨ ꯉꯝꯃꯣꯏꯗ
ꯅꯪꯗꯤ ꯀꯩꯅꯣ ꯇꯧꯃꯣ ꯒꯥꯔꯤ ꯐꯖꯟꯅ ꯀꯩꯅꯣ ꯇꯧꯔꯀꯥꯟꯗ ꯑꯩꯈꯣꯏ ꯕꯥꯏ ꯍꯣꯏ ꯂꯥꯛꯑꯀꯥꯟꯗ ꯆꯠꯂꯣꯅꯦ
ꯀꯔꯝ ꯀꯥꯟꯗ ꯂꯥꯛꯒꯦ ꯍꯥꯏꯕ꯭ꯔꯣ
ꯈꯪꯗꯦ ꯏꯁꯀꯣꯔꯠ ꯌꯥꯎꯔꯗꯤ ꯑꯗꯨꯝ ꯂꯥꯛꯀꯅꯤ
ꯑꯣ ꯉꯁꯤꯒ ꯑꯦ ꯉꯔꯥꯡꯒ ꯉꯁꯤꯗꯤ ꯀꯩꯅꯣ ꯏꯔꯥꯡ ꯈꯔ ꯂꯩꯕ ꯃꯥꯜꯂꯦ ꯑꯗꯨꯒ ꯍꯌꯦꯡꯗꯤ ꯂꯩꯒꯗꯧ ꯃꯥꯟꯗꯦ ꯃꯣꯏꯅ ꯍꯥꯏꯕꯗꯨꯀꯣ ꯉꯔꯥꯡꯒ ꯉꯁꯤꯗꯤ ꯈꯔ ꯂꯩꯕ ꯅꯦ ꯍꯥꯏꯌꯦꯕ
ꯕꯟ ꯕꯟ ꯇꯧꯕꯅꯤ ꯉꯔꯥꯡꯁꯨ
ꯎꯝ
ꯄꯥꯟ ꯆꯥꯕꯥ ꯃꯤꯁꯤꯡꯅꯥ ꯑꯗꯨ ꯕꯥꯕꯅꯤ ꯕꯟ ꯇꯧꯕꯅꯦ ꯍꯣꯏ ꯗ ꯍꯩꯟ ꯍꯧꯖꯤꯛ ꯍꯧꯖꯤꯛ ꯍꯧꯖꯤꯛ ꯌꯨꯝ ꯆꯠꯂꯒ ꯀꯩꯗꯧꯗꯣꯏꯅꯣꯅꯦ ꯃꯠꯃ ꯈꯔ ꯂꯩꯔꯒ ꯆꯠꯂꯨꯅꯦ
ꯌꯨꯝꯗ ꯈꯔ ꯂꯩꯅꯤꯡꯕꯀꯣ ꯑꯁ
ꯀꯔꯤ ꯊꯕꯛ ꯊꯕꯛ ꯁꯨꯕꯥꯥꯁꯨ ꯍꯧ ꯏꯗ꯭ꯔꯒꯁꯤ
ꯀꯗꯥꯏꯒꯤ ꯍꯥꯏꯕꯅꯤꯗ
ꯂꯧꯂꯤꯡ ꯂꯧ ꯂꯤꯉꯨ ꯀꯦꯔꯣ
ꯑꯩꯈꯣꯏꯗꯤ ꯉꯁꯤ ꯑꯥ ꯍꯧꯖꯤꯛꯀꯥꯟ ꯑꯗꯨ ꯅꯠꯇꯦ
ꯑꯣ ꯂꯩ ꯀꯩꯅꯣ ꯇꯧꯗꯣ ꯍꯨꯟꯕꯗꯣ ꯃꯔꯨ ꯑꯣ ꯄꯝꯐꯦꯟ ꯍꯥꯏꯕ꯭ꯔꯥ ꯑꯗꯨꯗꯤ ꯂꯣꯏꯈ꯭ꯔꯦꯅꯦ ꯑꯗꯨ ꯅꯡ ꯅꯡ ꯆꯠꯇꯠꯅ ꯀꯩꯗꯧꯔꯒꯦꯅ ꯊꯕꯛ
ꯊꯔꯣꯏ ꯊꯔꯣꯏ ꯈꯨꯟꯕ ꯑꯗꯨꯒ ꯀꯔꯤꯅꯣ
ꯈꯨꯟꯕꯍꯥꯏꯗꯤ ꯅꯡ ꯂꯧ ꯍꯨꯟꯕꯒꯤ ꯃꯔꯛꯇ ꯊꯣꯏ ꯈꯨꯨꯟꯂꯨꯒꯦ ꯍꯥꯏꯔꯣ
ꯑꯩꯈꯣꯌꯒꯤ ꯂꯧꯗꯥ ꯃꯤꯒꯤ ꯂꯧꯗ ꯅꯠꯇꯦꯀꯣ
ꯒꯤ ꯂꯧ ꯑꯣꯏꯒꯦꯔꯥ ꯅꯣꯏꯒꯤ ꯂꯧ ꯑꯣꯏꯒꯦꯔꯥ ꯃꯌꯣꯟ ꯈꯥꯔꯥꯈꯔꯥ ꯆꯤꯡ ꯂꯛꯄꯗꯣ ꯂꯣꯏꯅꯥ ꯅꯩ ꯈꯥ ꯅꯤꯈꯏꯔꯨꯒꯦꯔꯣ
ꯑꯥ ꯃꯣꯏꯁꯨ ꯐꯖꯅ ꯍꯧꯒꯅꯤ ꯄ ꯇꯃꯤ ꯂꯒꯅꯤ ꯕꯥ
ꯈꯔ ꯈꯔ ꯈꯔ ꯁꯥꯡꯅ ꯍꯧꯔꯒꯗꯤ ꯐꯩꯌꯦꯕ ꯇꯣ ꯃꯇꯣ ꯈ ꯆꯣꯡꯂꯛꯄꯗꯨꯒꯥ ꯅꯡ ꯅꯈꯣꯜꯂꯩ ꯅꯦꯁꯥꯂꯗꯤ ꯎꯝ ꯐꯥꯎ ꯐꯧꯗꯨ ꯐꯖꯅ ꯂꯣꯀꯑꯅꯤ
ꯑꯗꯨꯅ ꯑꯥ ꯐꯥ ꯍꯥ ꯀꯩꯅꯣ ꯍꯧꯕꯗꯣ ꯅꯨꯡꯉꯥꯏ ꯍꯥꯏꯌꯦ
ꯑꯣ ꯑꯣ ꯂꯧ ꯂꯧ ꯎꯕꯗꯨ ꯄ꯭ꯔꯣꯐꯦꯁꯔ ꯀꯥꯔꯕ ꯑꯣꯏꯔꯦꯅꯦ ꯅꯪꯗꯤ ꯂꯣꯏ ꯈꯪꯉꯤꯅꯦ
ꯈꯪꯗ꯭ꯔꯣ ꯅꯪꯗꯤ
ꯑꯁ ꯑꯩꯗꯤ ꯑꯗꯨꯒꯝꯕ ꯈꯪꯗꯦꯗ ꯈꯪꯗꯦꯗ ꯀꯩꯅꯣꯗꯨꯗꯤ ꯅꯅꯝꯃꯥ ꯍꯥꯏꯒꯗ꯭ꯔꯣ ꯌꯨꯝꯗ ꯂꯩꯕ꯭ꯔꯣ ꯑꯗꯨꯗꯤ
ꯂꯩꯗꯦ ꯏꯝꯐꯥꯜ ꯂꯩ ꯕꯅꯦ
ꯏꯝꯐꯥꯜꯗ ꯂꯩꯕ꯭ꯔꯣ ꯎꯝ ꯅꯁꯥ ꯅꯨꯡꯉꯥꯏꯇꯦ ꯍꯥꯏꯕꯩꯔ ꯀꯩꯒꯤꯅꯣ
ꯎꯝ
ꯑꯣ ꯆꯦꯛꯀꯞ ꯍꯥꯏꯗꯤ ꯀꯩꯅꯣꯒꯤꯔ
ꯑ ꯀꯩꯅꯣꯒꯤꯅꯤꯅꯦ ꯀꯩꯅꯣꯒꯤꯅꯤꯅꯦ ꯉꯥꯡ ꯂꯩ ꯇꯔꯦ ꯑꯦ ꯈꯔ ꯂꯩꯔꯗꯤ ꯅꯦꯅꯦ ꯅꯦꯅꯦ ꯀꯧꯔꯛꯑꯅꯤ
ꯍꯔꯥꯎꯖꯔꯤꯕ ꯑꯗꯨꯗꯤ ꯃꯊꯤ ꯁꯦꯡꯅꯕ ꯐꯣꯟ ꯅꯕꯗꯤ ꯇꯟ ꯇꯟꯅꯤꯅꯦ
ꯑꯗꯨꯒꯨꯝꯕꯗꯤ ꯃꯣꯏꯅ ꯇꯧꯔꯁꯨꯅꯤꯅ ꯑꯗꯨꯗꯤ
ꯅꯣꯏ ꯂꯩꯕꯒꯤ ꯀꯥꯟꯅꯕ ꯍꯥꯏꯁꯦ ꯃꯣꯏ ꯐꯪꯉꯣꯏ ꯗꯨꯏꯅꯦꯗꯨꯗꯤ
ꯑꯁ ꯑꯉꯥꯡꯒꯤ ꯃꯊꯤ ꯁꯦꯡꯕ ꯍꯥꯏꯕꯁꯤꯗꯤ ꯑꯁ
ꯖꯤ ꯍꯧꯖꯤꯛꯅ ꯀꯩꯅꯣ ꯇꯧ ꯍꯧꯖꯤꯛꯅ ꯈꯔ ꯁꯦꯡꯕ ꯄꯣꯛꯄ ꯆꯝꯕ ꯇꯝꯃꯣ ꯔꯣꯅꯣꯏ ꯍꯌꯦꯡ ꯍꯥꯏꯅ ꯌꯨꯝ ꯄꯥꯜꯂ ꯀꯥꯟꯗꯗꯤ ꯌꯨꯝ ꯄꯥꯜꯂꯒꯅꯦ ꯅꯃꯥꯏꯗꯣ ꯀꯩ ꯍꯥꯏꯁꯤꯅ ꯀꯩꯅꯣ ꯅꯆꯤꯟꯕꯗꯣ ꯇꯧꯔꯒ ꯏ ꯇꯧꯔꯒ ꯁꯦꯡꯉꯤꯅꯤꯀꯣ ꯍꯧꯖꯤꯛꯅꯀꯣ ꯑꯦꯛꯁ ꯑꯦꯛꯁꯄ꯭ꯤꯔꯦꯟ ꯇꯟ
ꯂꯩ ꯂꯩꯗ꯭ꯔꯥꯁꯨ ꯌꯥꯏꯗ ꯃꯊꯪ ꯃꯊꯪ ꯃꯊꯪ ꯃꯊꯪ ꯁꯦꯡꯗꯣꯛꯑꯒꯗꯤ ꯍ
ꯂꯥꯏ ꯇꯁꯨ ꯌꯥ ꯀꯥꯏꯅ ꯀ ꯄꯥꯏꯒꯗꯧꯁꯤꯗꯤ ꯌꯥꯝ ꯇꯜꯂꯝꯗꯧ ꯃꯥꯜꯂꯤꯦꯗ ꯅꯪꯗꯤ
ꯑꯁꯦꯡꯕꯀꯣ ꯑꯉꯥꯡ ꯑꯉꯥꯡꯕꯨ ꯀꯩꯅꯣ ꯑꯩꯗꯤ ꯂꯧꯔꯛꯇꯕꯒꯤ ꯑꯩꯒꯤ ꯏꯅꯥꯎꯅꯨꯄꯥ ꯂꯩꯔꯁꯨ ꯃꯥꯕꯨ ꯑꯗꯨꯝ ꯂꯧꯔꯛꯇꯕꯒꯤ ꯑꯉꯥꯡꯕꯨ ꯂꯧ ꯍꯥꯏ ꯗꯦꯕ ꯑꯗꯣ ꯃꯊꯤ ꯁꯦꯡꯕ
ꯑ ꯑꯗꯗꯤ ꯅꯪ ꯍꯌꯦꯡꯋꯥꯏ ꯌꯨꯝ ꯄꯥꯜꯂꯒ ꯌꯨꯝ ꯄꯥꯜꯂꯀꯥꯟꯗꯗꯤ ꯀꯩꯗꯧꯗꯣꯏꯅꯣꯗꯤ ꯀꯩꯅꯣ ꯂꯧꯕ ꯇꯥꯔꯦ ꯑꯩꯈꯣꯏꯒꯤ ꯀꯔꯋꯥꯁꯇ ꯀꯩꯅꯣ ꯏꯁꯤꯡ ꯀꯥꯞꯄꯩꯗꯣ ꯈꯪꯕ꯭ꯔꯥ ꯑꯗꯨ ꯂꯧꯔꯤꯅꯣ ꯑꯗꯨ ꯄꯥꯏꯔ ꯅ ꯅꯪ ꯅꯪ ꯅꯪ ꯅꯨꯄꯥꯗꯣ ꯅꯪ ꯅꯨꯄꯥꯗꯣ ꯀꯔꯥ ꯐꯥꯛꯇꯣꯛꯑꯣ ꯀꯥꯄꯒꯦ ꯗꯪꯀ
ꯑꯗꯨ ꯑꯉꯥꯡꯗꯣ ꯂꯣꯏꯔꯅꯦ ꯑꯗꯨꯅ ꯀꯥꯞꯔ ꯇ
ꯑ ꯌꯥꯝ ꯍꯣꯡ ꯍꯣꯡꯕꯁꯨ ꯂꯩꯕꯅꯦ ꯂꯤꯁꯤꯡ ꯑꯃ ꯑꯅꯤ ꯈꯤꯇꯪꯁꯨ ꯂꯩꯕꯅꯦ ꯀꯥꯄꯩꯗ ꯀꯣ ꯑꯩꯣꯏꯒꯤ ꯑꯣꯇꯣꯃꯦꯇꯤꯛ ꯒꯟ ꯍꯥꯏꯁꯤꯔꯥ ꯂꯩꯕꯅꯦ ꯑꯃ ꯂꯤꯁꯤꯡ ꯑꯃꯃꯨꯛꯀꯤ ꯆꯥꯡ ꯂꯩꯃꯦ ꯑꯗꯨ ꯑꯗꯨ ꯑꯣꯏꯅ ꯇꯧꯔꯨꯗ ꯅꯪ ꯈꯨꯠꯅ ꯄꯥꯏ ꯇꯜꯂꯗꯤ ꯑ ꯅꯣꯡꯅꯦ ꯌꯥꯖꯅꯤꯗ ꯑꯦ ꯍꯥꯏꯗꯤ ꯇꯥꯟꯗꯦꯦ ꯏ ꯀꯥꯏꯗꯒꯤ ꯄꯥꯏꯕꯨꯗꯤ ꯂꯥꯏꯗꯅ ꯑꯩꯈꯣꯏ ꯏꯆꯥꯒꯤ ꯊꯤꯗꯤ ꯆꯥꯕꯕꯨ
ꯃꯆꯤꯟꯕ ꯑꯋꯥꯖ ꯁꯦꯡꯉꯃ ꯃꯣꯏ ꯅꯪꯁꯨ
ꯆꯥꯎ ꯍꯥꯏꯃꯤꯁ ꯆꯅꯤꯗ
ꯀꯈꯤꯠꯇ ꯍꯥꯏꯗꯒꯤ ꯅꯅꯤꯍꯦ
ꯃꯤ ꯃꯤ ꯃꯤꯒꯤ ꯐꯥꯎ ꯈꯔ ꯈꯔ ꯑꯗꯨꯝ ꯁꯦꯡꯉꯤꯍꯦ ꯑꯩꯈꯣꯏ ꯁꯤ ꯌꯧꯒꯤ ꯑꯉꯥꯡ ꯐꯥꯎ ꯀ ꯈꯔ ꯈꯔ ꯑꯗꯨꯝ ꯁꯦꯡꯉꯤ ꯀꯩ ꯇꯟꯗꯦꯗ ꯃꯤꯒꯤꯐꯥꯎ ꯁꯦꯡꯕ ꯌꯥꯏ ꯑꯩ ꯑꯩ ꯏꯆꯥ ꯑꯩ ꯆꯥꯒꯤꯗꯤ ꯑꯁ ꯁꯦꯡꯕ ꯌꯥꯅꯤꯅ ꯌꯥꯝ ꯊꯤꯌꯥꯏꯅ
ꯑꯦ
ꯑꯍꯤꯡꯕꯅꯦ ꯆꯥꯎ ꯍꯥꯏꯔ ꯗꯨꯝ ꯆꯥꯕ ꯌꯥꯅꯤ ꯀꯩꯅꯣ ꯑꯉꯥꯡꯗꯤ ꯑꯉꯥꯡꯗꯤ ꯐꯠꯇꯕꯔ꯭ ꯀꯩꯀꯥ ꯆꯥꯕ ꯅꯠꯇꯦ ꯕꯥꯕ ꯃꯣꯏ ꯃꯣꯏ ꯃꯃꯥ ꯍꯣꯏꯒꯤ ꯃꯈꯣꯟꯗꯨꯝ ꯊꯛꯑꯒ ꯊꯛꯄꯅꯦ ꯐꯠꯇꯕ ꯀꯥꯏ ꯍꯥꯏꯁꯤ ꯔꯥ ꯁꯥ ꯁꯟ ꯑꯦ ꯁꯥꯒꯨꯝꯕ ꯌꯦꯟꯒꯨꯝ ꯃꯔꯝ ꯑꯊꯤ ꯊꯤ ꯏ ꯗꯣ ꯆꯥꯕ ꯅꯠꯇꯦ ꯃꯊꯤ ꯑꯉꯥꯡꯑꯣꯏ ꯃꯤ ꯃꯊꯤꯗꯤ ꯗꯨꯝ ꯆꯥꯕ ꯌꯥꯏ ꯀꯩꯅꯣ
ꯑꯗ ꯑꯗꯨ ꯑꯣꯏꯔꯁꯨ ꯌꯥꯝ ꯅꯝꯊꯤꯕꯅꯤꯀꯣ ꯑꯁꯦꯡꯕ ꯌꯥꯝ ꯅꯝ ꯊꯤꯕꯅꯦꯕ
ꯅꯝꯊꯤꯔꯒ ꯅꯝꯊꯤꯔꯒ ꯂꯁꯤꯡꯗꯣ ꯅ ꯀꯩꯅꯣꯒꯤ ꯅꯥꯀꯣꯡꯒꯤ ꯑꯍꯣꯕ ꯗꯣ ꯑꯅꯤ ꯊꯤꯟ ꯆꯜꯂ ꯂꯣꯔꯦ
ꯑ ꯀꯁꯦ ꯑꯍ ꯗꯌꯨꯇꯤꯗ ꯂꯩꯕ꯭ꯔꯣ
ꯌꯨꯇꯤ ꯂꯩꯇꯦ ꯍꯣꯔꯦꯟ ꯄꯨꯡ ꯑꯅꯤꯗ
ꯑꯣ ꯅꯨꯡꯉꯥꯏꯔꯝꯅꯦ ꯑꯗꯨꯗꯤ ꯍꯧꯖꯤꯛ꯫
ꯈꯪꯗꯦ ꯅꯨꯡꯉꯥꯢ ꯑꯁ ꯈꯥꯏꯅꯤ
ꯅꯣꯏꯗꯤ ꯐꯦꯟ ꯊꯥꯔꯝꯅꯤꯗ ꯁꯥꯔꯁꯨ
ꯐꯦꯟ ꯊꯥꯔꯁꯨ ꯑꯁꯥꯕꯒꯤꯃꯛꯇ ꯐꯦꯟ ꯍꯨꯝꯕꯅꯤꯅ ꯑꯁꯥꯕ ꯅꯨꯡꯁꯤꯠꯇꯣ ꯄꯥꯏꯊꯔꯛꯏꯅꯦ
ꯑꯩꯈꯣꯏꯁꯥꯏ ꯍꯦ꯫
ꯑ ꯑꯦ ꯅꯣꯏꯁꯨ ꯁꯥꯌꯦ꯫
ꯁꯥꯔꯁꯨ ꯎꯄꯥꯏ ꯂꯩꯥꯏꯇꯔ꯭ꯒꯕ ꯐꯝꯔ ꯂꯩ ꯑꯦꯌꯦ
ꯃꯄꯥꯟꯒꯤ ꯊꯣꯡꯅꯥꯎꯒꯤ ꯀꯩꯅꯣ ꯆꯧꯀꯤ ꯑꯃ ꯊꯥꯕꯗꯣ ꯑꯗꯨ ꯑꯗꯨꯗ ꯐꯝꯃꯣ ꯑꯗꯨ ꯅꯨꯡꯉꯥꯏꯔꯅꯦ
ꯑꯁ ꯍꯦꯞꯅꯤꯡꯕꯒꯤꯅꯤꯅ ꯑꯁ ꯉꯔꯥꯡꯗꯣ ꯑꯩ ꯐꯖꯅ ꯇꯨꯝꯗ꯭ꯔꯦꯕ ꯇꯨꯝꯕ ꯌꯥꯗꯕꯒꯤꯀꯣ ꯀꯩꯗꯧꯕꯤꯔꯣ ꯈꯪꯗꯦ ꯉꯁꯤ ꯁꯤ ꯉꯁꯤ ꯒꯥꯔꯤ ꯆꯠꯄ ꯌꯥꯔꯣꯏ ꯍꯥꯏꯕꯒꯤꯔꯥ ꯈꯪꯗꯦ
ꯁꯤ ꯌꯨꯝ ꯅꯪ ꯇꯨꯝꯕ ꯌꯥꯗꯕ꯭ꯔꯥ ꯍꯥꯏ ꯈꯪꯉꯦ
ꯅꯠꯇꯦꯀꯣ ꯑꯗꯨꯒꯨꯝꯕ ꯅꯠꯇꯦꯕ
ꯑꯣꯏꯔꯤꯉꯩꯗ ꯁ꯭ꯀꯨꯜ ꯀꯥꯕ ꯃꯇꯝꯗꯒ ꯑꯦꯛꯖꯥꯝꯣꯏꯔꯅꯤ ꯍꯌꯦꯡ ꯌꯨꯝ ꯆꯔꯔꯤꯅꯤ ꯇꯥꯏꯝ ꯅꯨꯡꯗꯥꯡ ꯇꯨꯝꯃ ꯌꯥ ꯍꯥꯏꯒꯗꯤ ꯑꯗꯨꯅꯦꯕ ꯅꯪ ꯉꯁꯤ ꯌꯨꯝ ꯆꯠꯂꯅꯤ ꯉꯁꯤ ꯌꯨꯝ ꯆꯠꯂꯅꯤ ꯉꯁꯤ ꯌꯨꯝ ꯆꯠꯂꯅꯤ ꯑꯉꯥꯡꯅꯦꯕ ꯅꯣꯏꯗꯤ ꯍ ꯇꯨꯝꯕ ꯌꯥꯗꯕꯅꯦ
ꯑꯗꯨ ꯑꯗꯨ ꯅꯠꯇ ꯍꯥꯏꯋꯥ ꯑꯩꯗꯤ ꯇꯨꯝꯗꯤ ꯇꯨꯝꯅꯤꯡꯕꯗꯤ ꯌꯥꯦ
ꯑꯉꯥꯡꯉꯒꯁ ꯃꯅꯔꯦ ꯏꯗ
ꯃꯁꯥꯅ ꯌꯥꯗꯕꯩꯅꯦ ꯋꯥ ꯇꯨꯝꯅꯤ ꯇꯨꯝꯅꯤ ꯋꯥ ꯑꯗꯨꯒ
ꯁꯥꯔ ꯌꯥꯗ꯭ꯔꯕꯩꯅ ꯅꯠꯇ꯭ꯔꯒꯅꯅ ꯅꯨꯄꯥꯒꯤ ꯋꯥꯈꯜ ꯈꯟꯕꯩꯗꯣ
ꯀꯇꯥ ꯍꯥꯏꯔꯤꯒꯦ ꯑꯗꯨꯒꯨꯝꯕ
ꯑꯣ ꯑꯩꯩꯅ ꯃꯅꯤꯗ ꯍꯥꯏꯁꯨꯦ ꯃꯤ ꯑꯇꯣꯞꯄꯗꯤ ꯀꯣꯜ ꯇꯧꯕ ꯌꯥꯗꯦꯅꯦ ꯅꯣꯏ ꯀꯣꯜ ꯇꯧꯕ ꯌꯥꯕ ꯃꯤ ꯑꯇꯣꯞꯄ ꯀꯣꯜ ꯇꯧꯔꯒ ꯌꯥꯗꯦꯅꯦ
ꯀꯩꯗꯧꯕꯔꯣ
ꯈꯪꯗꯅꯤ ꯃꯣꯏꯗꯤ ꯃꯈꯣꯟꯅꯤ ꯇꯥꯗꯦꯗꯤ
ꯍ ꯑꯣ ꯍꯣꯔꯦꯟ ꯑꯃꯨ ꯇꯧꯔꯛꯑꯣ
ꯍꯣꯏ ꯑꯃꯨꯛ ꯇꯧꯔꯁꯤꯗ ꯊꯝꯖꯔꯒꯦ
ꯍꯣꯏ ꯍꯣꯏ